ꯍꯜꯂꯣ꯫
ꯍꯜꯂꯣ꯫
ꯑꯣ ꯇꯥꯏꯀꯣ꯫
ꯑꯧ
ꯀꯩꯗꯧꯔꯤꯅꯣ꯫
ꯑ ꯁꯨꯝ ꯐꯝꯃꯝꯕꯅꯦ ꯅꯪꯗꯤ꯫
ꯑꯩꯁꯨꯅꯦ ꯑꯁ ꯉꯁꯤꯗꯤ ꯌꯥꯝ ꯁꯥꯏꯌꯦ ꯁꯥꯗ꯭ꯔꯣ꯫
ꯎꯝ ꯁꯤꯗ ꯑꯗꯨꯝ ꯉꯁꯤꯗꯤ ꯌꯥꯝꯅ ꯃꯥꯒꯤ ꯀꯩꯅꯣꯗꯣ ꯀ꯭ꯂꯥꯎꯠꯇꯣ ꯑꯗꯨꯝ ꯀ꯭ꯂꯤꯌꯥꯔ ꯑꯣꯏꯕꯒꯤ ꯗꯥꯏꯔꯦꯛ
ꯍꯣꯏ ꯑꯁ ꯑꯩꯈꯣꯏꯗꯤ ꯌꯥꯝ ꯁꯥꯕꯒꯤ ꯏꯃꯨꯡ ꯃꯅꯨꯡꯗ ꯂꯩꯕ ꯉꯝꯗꯕꯒꯤ ꯃꯄꯥꯟꯗ ꯐꯝꯃꯒ ꯂꯩꯌꯦ ꯎꯔꯨꯝꯗ꯫
ꯑꯣ ꯑꯗꯨꯗꯤ ꯅꯨꯡꯉꯥꯏꯔꯝꯅꯤꯗ꯫
ꯍꯣꯏ ꯑꯁ ꯃꯄꯥꯟꯗ ꯆꯪꯉꯗꯤ ꯂꯣꯏꯔꯦ ꯁꯤꯒꯦ ꯇꯧꯋꯦ꯫
ꯑꯗꯨꯝ ꯃꯄꯥꯟꯗ ꯎ ꯃꯈꯛ ꯆꯥꯛ ꯆꯥꯔꯦ ꯅꯪꯗꯤ꯫
ꯑꯩꯁꯨ ꯍꯧꯖꯤꯛꯇꯥ ꯆꯥꯊꯣꯛꯄꯇ ꯉꯥꯏꯔꯤ꯫
ꯑꯣ ꯀꯅꯥ ꯊꯣꯡꯉꯤꯕ꯫
ꯑꯩ ꯊꯣꯡꯉꯤꯅꯤꯅꯦ ꯃꯤ ꯂꯩꯇꯦ꯫
ꯑꯣ꯫ ꯍꯥꯏꯗꯤ ꯏꯇꯣꯝ ꯂꯩꯔꯤꯔꯣ ꯍꯥꯏꯖꯦ꯫
ꯍꯣꯏ ꯑꯩꯗꯣ ꯈꯨꯟꯗ ꯂꯩꯇꯕꯀꯣ ꯑꯗꯨꯒꯤ꯫
ꯑꯣ꯫
ꯈꯨꯟꯗ ꯂꯩꯔꯗꯤ ꯃꯤ ꯌꯥꯝ ꯂꯩꯌꯦꯗ꯫
ꯑꯣ ꯂꯥꯏꯔꯤꯛ ꯇꯝꯕꯩ ꯂꯩꯔꯕ꯫
ꯍꯣꯏ ꯍꯣꯏ꯫
ꯍꯨꯝ
ꯆꯝꯐꯨꯠꯅꯦ ꯑꯗꯨꯒ ꯎꯝ ꯀꯥꯡꯉꯧ ꯑꯃꯒ ꯇꯧꯔ ꯆꯥꯏ
ꯇꯞꯄꯦꯍꯦ
ꯌꯥꯔꯕꯣ ꯍꯧꯖꯤꯛꯇꯤ
ꯈꯤꯇꯡ ꯇꯞꯄꯦ ꯈꯤꯇꯡ ꯀꯟꯅꯥ ꯉꯥꯡꯉꯛ ꯑꯣꯗꯅ
ꯌꯥꯝ ꯀꯟꯅ ꯉꯥꯡꯕꯅꯦꯕ ꯑꯩꯅ ꯅꯠ ꯁꯤꯁꯦ ꯃꯣꯏꯒꯤ ꯑꯣꯏꯔꯝ ꯑ ꯑꯩꯈꯣꯏ ꯀꯩꯅꯣ ꯅꯦꯋꯥꯡꯅꯔ ꯈꯪꯗꯤꯌꯦ
ꯑꯣ
ꯇꯥꯗꯤ ꯇꯥꯕ ꯅꯠꯇ꯭ꯔꯣ ꯑꯗꯣ
ꯑ ꯑꯗꯨꯝ ꯇꯥꯏꯗ ꯈꯤꯇꯪ ꯄꯤꯛꯄ ꯋꯥꯅꯤ
ꯍꯣꯏ ꯈꯔ ꯑꯗꯨꯝ ꯄꯤꯛꯑꯦ ꯍꯥꯏꯅꯕꯅꯦ ꯑꯩꯒꯤꯗꯣ
ꯑꯣ
ꯕꯣꯜ ꯌꯦꯡꯗꯕ꯭ꯔꯣ ꯉꯁꯤꯗꯤ
ꯕꯣꯜꯁꯦ ꯉꯁꯥꯏ ꯑꯩ ꯗꯥꯏꯔꯦꯛ ꯂꯥ꯭ꯏꯚ ꯌꯦꯡꯗꯦ ꯉꯔꯥꯡꯒꯤ ꯌꯦꯡꯉꯤ ꯃꯇꯦꯛ ꯑꯃ
ꯑꯣ ꯑꯁ ꯉꯁꯤ ꯑꯌꯨꯛꯀꯤ ꯑꯩꯁꯨ ꯌꯦꯡꯍꯧꯗ꯭ꯔꯤꯅꯤꯅꯦ ꯑꯌꯨꯛꯀꯤ ꯑ ꯑꯥꯔꯖꯦꯟꯇꯤꯅꯥ ꯊꯣꯛꯄꯗꯣ
ꯎꯝ ꯑꯔꯖꯦꯟꯇꯤꯅꯥꯒ ꯀꯦꯝꯕꯔꯗꯦꯒꯗꯣ ꯑꯗꯨ ꯌꯦꯡꯍꯧꯒꯗꯕꯅꯦ ꯑꯩ ꯌꯦꯡꯍꯧꯗ꯭ꯔꯦ
ꯑꯩꯁꯨꯅꯦ ꯉꯔꯥꯡ ꯏꯃꯥꯟꯅꯕꯤ ꯑꯃꯅꯅꯦ ꯑꯩꯉꯣꯟꯗ ꯕꯣꯜ ꯌꯦꯡꯗꯣꯏꯔꯣ ꯍꯥꯏꯔꯛꯄ ꯑꯩꯅ ꯍꯣꯏ ꯌꯦꯡꯗꯣꯏꯅꯦꯅ ꯑꯥꯔꯖꯦꯟꯇꯤꯅꯥꯒꯤ ꯑꯗꯣ ꯌꯦꯡꯗꯣꯏꯔꯣ ꯍꯥꯏꯔꯛꯑꯦ ꯑꯩꯅ ꯑꯩꯅ ꯍꯣꯏ ꯌꯦꯡꯗꯣꯏꯅꯤ ꯍꯥꯏꯕ ꯑꯗꯨꯒ ꯃꯥꯅ ꯑꯗꯨꯗꯤ ꯑꯩꯁꯨ ꯑꯃꯨꯛꯇ ꯍꯧꯗꯣꯛꯄꯤꯔꯛꯎꯀꯣ ꯍꯥꯏꯕ ꯑꯩꯅ ꯍꯣꯏ ꯍꯣꯏ ꯍꯧꯗꯣꯛꯄꯤꯔꯛꯀꯦ ꯍꯥꯏꯕ ꯑꯗꯨꯒ ꯍꯧꯗꯣꯛꯄꯤ ꯏꯃꯥꯟꯅꯕꯤꯕꯨꯗꯤ ꯍꯧꯗꯣꯛ ꯏꯃꯥꯟꯅꯕꯤꯕꯨꯗꯤ ꯍꯧꯗꯣꯛꯄꯤꯔꯦꯕ ꯑꯗꯨꯒ ꯑꯩ ꯑꯣꯏꯅ ꯑꯃꯨꯛ ꯇꯨꯝꯕ ꯌꯦꯡꯗꯕ
ꯑꯗꯣ ꯎꯝ ꯃꯣꯏ ꯄ꯭ꯂꯦꯗꯣ ꯌꯥꯝ ꯐꯖꯩꯌꯦ ꯍꯥꯏꯅꯩꯌꯦ
ꯎꯝ ꯑꯥ ꯂꯥꯁ ꯀꯩꯅꯣꯕꯨ ꯂꯥꯁ ꯑꯋꯥꯔꯕꯨ ꯑꯗꯨꯝ ꯐꯥꯏꯇꯤꯡ ꯇꯧꯔꯒ
ꯑꯣ
ꯑꯗꯨꯁꯨ ꯅꯍꯥꯟ ꯌꯥꯝ ꯐꯖꯒꯤ ꯑꯗꯨꯗꯤ ꯑꯩ ꯂꯥꯏꯞꯇ ꯌꯦꯡꯍꯧꯋꯦ ꯀꯩꯕ ꯖꯄꯥꯟꯒ ꯀꯩꯅꯣꯒꯗꯣ
ꯑꯣ ꯖꯄꯥꯟꯒ ꯕ꯭ꯔꯥꯖꯤꯜꯒꯤꯗꯣ
ꯎꯝ ꯖꯄꯥꯟ ꯃꯣꯏ
ꯍꯥꯏꯔꯛꯑꯣꯅꯦ
ꯖꯄꯥꯟ ꯊꯥꯒꯠꯅꯤꯡꯉꯥꯏꯅꯤ ꯍꯥꯏꯗꯤ ꯃꯣꯏꯒꯤ ꯐꯥꯏꯇꯤꯡ ꯁꯄ꯭ꯔꯤꯠꯇꯣ
ꯍꯣ ꯍꯣꯏ ꯑꯩꯁꯨ ꯌꯦꯡꯉꯦ ꯖꯄꯥꯟꯒ ꯀꯩꯅꯣꯒ ꯕ꯭ꯔꯥꯖꯤꯜꯒ ꯁꯥꯟꯅꯕꯗꯣ
ꯎꯝ ꯑꯩ ꯕ꯭ꯔꯖꯤꯕꯨꯗꯤ ꯄꯥꯝꯃꯦ ꯑꯗꯣ ꯑꯗꯨ ꯅꯨꯃꯤꯠꯇꯨꯖꯨ ꯑꯁ ꯖꯞ ꯄꯥꯟꯗꯣ ꯑꯗꯨꯝ ꯁꯞꯄꯣꯔꯠ ꯇꯧꯔꯦ ꯍꯥꯏꯗꯤ ꯃꯣꯏꯒꯤ ꯒꯠ ꯑꯃ ꯌꯥꯎꯋꯦꯕ ꯇꯣꯉꯥꯟꯕ ꯑꯃ
ꯑꯥ ꯑꯁ ꯑꯩ ꯌꯥꯝ ꯃꯅꯥꯏꯌꯦ ꯑꯩꯁꯨ ꯑꯩꯕꯨꯗꯤ ꯕ꯭ꯔꯥꯖꯤꯜ ꯑꯗꯨꯝ ꯁꯞꯄꯣꯔꯠ ꯇꯧꯋꯦꯕ ꯑꯗꯣ ꯑꯗꯨ ꯅꯨꯃꯤꯠꯇꯨꯁꯨ ꯑꯗꯨꯝ ꯁꯞꯄꯣꯔꯠꯄꯨꯗꯤ ꯕ꯭ꯔꯥꯖꯤꯜ ꯇꯧꯋꯦ ꯑꯗꯨ ꯑꯣꯏꯔꯁꯨ ꯁꯨ ꯖꯄꯥꯟꯁꯤꯡꯅ ꯀꯣꯟꯅ ꯉꯝ ꯗ꯭ꯔꯒ ꯑꯗꯨ ꯑꯣꯏꯔꯁꯨ ꯃꯣꯏꯗꯣ ꯌꯥꯝ ꯀꯞꯄꯒ ꯇꯧꯕꯗꯣ ꯀꯣ ꯃꯣꯏ ꯒꯤ ꯀꯣꯁꯀꯗꯣ ꯁꯥꯎꯗꯕꯤꯗ ꯁꯥꯎꯗꯕꯤꯗ ꯑ ꯑꯗꯨꯝ ꯀꯩꯅꯣ ꯇꯧꯕꯗꯣ ꯃꯉꯣꯟꯗ ꯑꯣꯏꯅ
ꯎꯝ ꯃꯩ ꯀꯣꯆꯀꯗꯣ ꯅꯨꯡꯁꯤꯗ꯭ꯔꯣ ꯍꯥꯏꯗꯤ ꯀꯣꯆꯀ ꯃꯣꯏ ꯃꯦꯁ ꯂꯣꯏꯔꯀꯥꯟꯗ ꯍꯥꯏꯗꯤ ꯃꯥꯏ ꯑꯗꯨ ꯕꯤꯗꯤꯑꯣ ꯃꯇꯦꯛꯇꯨ ꯎꯕꯗ ꯑꯃꯨꯛ ꯍꯦꯟꯅ ꯅꯨꯡꯁꯤꯕ ꯋꯥꯅꯦ꯫
ꯍꯣꯏ ꯑꯩꯁꯨ ꯀꯣꯟꯅ ꯌꯦꯡꯉꯀꯥꯟꯗ ꯃꯣꯏꯗ ꯌꯥꯝ ꯅꯨꯡꯁꯤꯌꯦ ꯉꯝꯍꯟꯕꯕꯨꯗꯤ
ꯃꯣꯏꯒꯤ ꯀꯩꯅꯣ ꯗꯤꯁꯤꯄ꯭ꯂꯤꯟ ꯌꯥꯝ ꯂꯩꯗ ꯍꯥꯏꯗꯤ ꯃꯣꯏꯒꯤ ꯆꯨꯝꯅꯒꯤ ꯑ ꯄ꯭ꯂꯦꯌꯔ ꯈꯛ ꯅꯠꯇꯅ ꯃꯣꯏꯒꯤ ꯂꯥꯛꯏꯕ ꯀ꯭ꯔꯥꯎꯠꯁꯤꯡꯗꯨꯁꯨ ꯁꯄꯣꯔꯇꯔꯁꯤꯡꯗꯨꯁꯨ ꯇꯣꯉꯥꯟꯕ ꯌꯨꯅꯤꯛ ꯑꯣꯏꯕ ꯑꯃ
ꯍꯣꯏ-ꯍꯣꯏ ꯃꯣꯏꯗꯤ ꯌꯥꯝꯅ ꯆꯥꯎꯈꯠꯂꯦ ꯃꯤꯀꯣ꯫ ꯎꯝ ꯃꯣꯏꯁꯤꯡꯗꯤ ꯌꯥꯝ
ꯆꯥꯎꯈꯠꯄ ꯍꯥꯏꯁꯦ ꯃꯣꯏꯒꯤ ꯃꯥꯏꯟꯁꯦꯠꯇꯨꯅꯤꯅꯦ ꯆꯥꯎꯈꯠꯂꯛꯁꯦ ꯃꯥꯏꯟꯁꯦꯠ ꯇꯨꯕꯨ ꯆꯥꯎꯈꯠꯂꯗꯤ ꯑꯗꯨꯝ ꯃꯊꯪ-ꯃꯊꯪ ꯇꯞ ꯇꯞꯅ ꯏꯟꯐ꯭ꯔꯥꯁ ꯁꯇ꯭ꯔꯛꯆꯔ ꯑꫭꯏꯒꯦꯔ ꯗꯦꯕꯂꯞꯃꯦꯟꯗꯨꯗꯤ ꯂꯥꯛꯇꫭꯏꯅꯦꯕ꯫
ꯍꯣꯏ ꯑꯗꯣ ꯑꯩ ꯀꯩꯅꯣꯃ ꯍꯥꯏꯒꯦꯕꯀꯣ꯫
ꯑꯥ꯫
ꯑꯈꯣꯏꯒꯤ ꯂꯣꯟ ꯈꯛꯇ ꯁꯤꯖꯤꯟꯅꯁꯦꯕ ꯑꯃꯗꯣ ꯊꯦꯠꯀꯅꫭꯕꯥ
ꯑꯣꯀꯦ ꯑꯣꯀꯦ꯫
ꯑꯥ ꯑꯗꯨꯝ ꯍꯩꯅꯈꯤꯕꯗꯣ꯫
ꯍꯣꯏ ꯑꯗꯨꯝ ꯁꯣꯏꯕ ꯍꯥꯏꯕꯁꯤꯗꯤ ꯗꯨꯝ ꯇꯝꯕ ꯉꯝꯗꯦꯗ ꯑꯗꯨꯝ ꯁꯣꯏꯅꯕꯅꯦ꯫
ꯑꯣ
ꯑꯩꯁꯨ ꯌꯥꯝ ꯉꯥꯡꯉꯝꯃꯦꯕ ꯑꯗꯣ ꯀꯣꯟꯅ ꯑꯗꯨꯝ ꯇꯧꯔꯀꯥꯟꯗꯗꯤ ꯍꯩꯔꯛꯑꯦ꯫
ꯎꯝ ꯍꯥꯏꯗꯤ ꯑꯗꯨꯝ ꯑꯩꯈꯣꯏ ꯅꯣꯔꯃꯦꯜ ꯁꯥꯟꯅꯕ ꯀꯥꯟꯗꯗꯤ
ꯍꯣꯏ ꯍꯣꯏ ꯍꯣꯏ ꯑꯗꯨꯅꯦ ꯑꯩꯁꯨ ꯏꯃꯥꯟꯅꯕꯤꯁꯤꯡ ꯑꯩꯗꯤ ꯇ꯭ꯔꯥꯏꯕꯅꯦꯕꯀꯣ꯫ ꯏꯃꯥꯟꯅꯕꯤꯁꯤꯡꯒ ꯑꯩꯈꯣꯏ ꯂꯣꯟ ꯑꯗꯨꯝ ꯉꯥꯡꯅꯔꯒ ꯂꯩꯕꯗꯣ ꯑꯗꯣ ꯎꯝ ꯑꯈꯣꯏ ꯇ꯭ꯔꯥꯏꯕꯦꯜ ꯅꯠꯇꯕ ꯏꯃꯥꯟꯅꯕꯤꯁꯤꯡ ꯋꯥꯔꯤ ꯁꯥꯟꯅꯔꯛꯄꯗꯅꯦ ꯁꯣꯏ ꯑꯩꯈꯣꯏ ꯂꯣꯟ ꯍꯦꯛ ꯇ ꯁꫭꯏꯔꯒ ꯍꯦꯛꯇ ꯊꯦꯠꯆꯟꯈꯤꯕ ꯃꯣꯏꯅ ꯅꫭꯛꯂꯛꯑꯦ꯫ ꯀꯔꯤꯅꯣ ꯍꯥꯏꯔꯛꯑꯦ ꯀꯔꯤ ꯍꯥꯏꯕꯅꯣ ꯀꯔꯤ ꯋꯥꯔꯣ ꯍꯥꯏꯔꯛꯑꯦ
ꯎꯝ ꯑꯗꫭ ꯁꯤꯒꯤ ꯑꯈꯣꯏꯅ
ꯎꯝ ꯑꯗꯨꯝ ꯋꯥꯜ ꯁꯨꯃꯥꯏꯅ ꯐꯣꯟ ꯋꯥꯔꯤ ꯁꯥꯟꯅꯩꯀꯥꯟꯗ ꯑꯇꯣꯞꯄ ꯑꯗꯨꯝ ꯆꯪꯕ ꯈꯣꯠꯄꯗꯤ ꯑꯗꯨꯝ ꯌꯥꯕ꯭ꯔꯥ꯫ ꯍꯥꯏꯗꯤ ꯑꯩꯈꯣꯏꯒꯤ ꯉꯁꯥꯏꯒꯤ ꯋꯥꯔꯤꯁꯦ ꯃꯦꯁꯦꯖ ꯊꯥꯅꯕ ꯈꯣꯠꯄ ꯑꯩꯈꯣꯏꯒꯤ ꯇꯣꯉꯥꯟꯕ ꯑꯗꯨꯝ ꯎꯝ
ꯑꯁ ꯌꯥꯝ ꯁꯥꯏꯍꯦ
ꯎꯝ ꯁꯥꯑꯦ꯫
ꯂꯧꯕꯨꯛ
ꯑꯗꯨꯕꯨꯗꯤ ꯀꯩꯅꯣꯕꯨꯗꯤ ꯅꯣꯡ ꯆꯨꯕꯒꯤ ꯀꯩꯅꯣꯕꯨ ꯍꯧꯖꯤꯛ ꯂꯥꯛꯑꯅꯤꯗ ꯍꯧꯖꯤꯛ ꯅꯣꯡꯖꯨꯊꯥ ꯑꯗꯨꯝ ꯂꯥꯛꯅꯔꯕꯅꯤꯅ꯫
ꯑꯁ ꯅꯣꯡ ꯇꯥꯔꯛꯑꯗꯤ ꯑꯁ ꯍꯧꯖꯤꯛ꯫ ꯂꯧꯁꯤꯡ ꯁꯨꯕ ꯌꯥꯗ꯭ꯔꯦ ꯍꯥꯏ ꯃꯤꯒꯤ ꯅꯣꯡ ꯇꯥꯗꯕꯒꯤꯀꯣ ꯂꯧꯗꯨꯗꯣ
ꯏꯁꯤꯡ ꯂꯩꯇꯕꯒꯤ ꯂꯧꯗꯨꯁꯨ ꯍꯣꯏ ꯏꯁꯤꯡ ꯋꯥꯠꯂꯕꯅꯤꯅ
ꯑꯗꯨꯝ ꯑꯗꯨꯝ ꯃꯄꯥꯟ ꯂꯝꯗꯗꯤ ꯑꯗꯨꯝ ꯇꯥꯕ ꯍꯧꯅꯔ ꯃꯥ ꯃꯥꯒꯤ ꯅꯣꯡꯖꯨꯊꯥ ꯌꯧꯔꯛꯄꯒꯤ
ꯍꯣꯏ
ꯍꯣꯏ ꯍꯟꯇꯛ ꯈꯔ ꯊꯦꯡꯉꯦꯅ ꯍꯥꯏ
ꯍꯣꯏ ꯂꯧ ꯈꯔ ꯇꯨꯔꯦꯟꯒꯨꯝꯕ ꯅꯛꯄꯀꯣ ꯅꯂꯥꯒꯨꯝꯨꯝ ꯑ ꯗꯥꯝꯒꯤ ꯏꯁꯤꯡꯒꯨꯝꯕ ꯆꯪꯕ ꯅꯛ ꯑꯅꯛꯄ ꯂꯧꯁꯤꯡꯗꯨꯗꯤ ꯏꯁꯤꯡ ꯈꯔ ꯈꯔ ꯐꯪꯉꯦꯕ ꯅꯠ ꯐꯠꯇꯕꯁꯤꯡꯗꯤ ꯏꯁꯤꯡ ꯐꯪꯗꯕꯒꯤ ꯂꯧ ꯍꯧꯕ ꯌꯥꯗꯦ ꯍꯥꯏꯌꯦ ꯅꯣꯏꯗꯤ ꯂꯧ ꯁꯨ ꯆꯠꯂꯝꯃꯣꯏꯀꯣ
ꯑꯧ ꯌꯥꯝ ꯆꯠꯇꯦ
ꯂꯧ ꯂꯩ ꯑꯣ ꯑꯩꯈꯣꯏꯗꯤ
ꯍꯥꯟꯅ ꯂꯩꯔꯝ
ꯑꯣ ꯑꯣ ꯑꯩꯈꯣꯏꯗꯤ ꯂꯧꯕꯨ ꯌꯥꯝ ꯀꯨꯝꯃꯦ
ꯎꯝ ꯑꯩꯁꯨ ꯀꯨꯝꯃꯗꯤ ꯄꯥꯝꯃꯦ ꯑ ꯑꯗꯨꯣ ꯂꯧ ꯂꯩꯇꯝꯅꯤꯅ ꯎꯄꯥꯏ ꯂꯩꯇꯦ
ꯎꯝ ꯊꯥꯏꯅꯗꯤ ꯂꯧꯁꯦ ꯌꯥꯝ ꯋꯥꯅ ꯁꯨꯅꯔꯝꯃꯦ ꯍꯥꯏꯌꯦ ꯍꯧꯖꯤꯛꯇꯤ ꯃꯦꯆꯤꯟ ꯉꯥꯛꯇ ꯊꯣꯂꯛꯈ꯭ꯔꯕꯅꯤꯅꯀꯣ ꯌꯥꯝ ꯋꯥꯕꯗꯤ ꯑꯣꯏ
ꯎꯝ ꯍꯧꯖꯤꯛꯇꯤ ꯃꯥꯒꯤ ꯈꯨꯠꯁꯨ ꯈꯨꯠꯂꯥꯏ ꯑꯅꯧ ꯑꯅꯧꯕ ꯆꯥꯎꯈꯠꯂꯛꯄꯒꯤ ꯃꯇꯨꯡ ꯏꯟꯅ ꯂꯣꯏ ꯊꯣꯛꯂꯛꯏ
ꯄꯩꯁꯥꯗ ꯍꯧꯖꯤꯛꯇꯤ ꯄꯩꯁꯥꯗ ꯉꯥꯏꯔꯦ
ꯎꯝ ꯃꯥꯅꯦ ꯁꯦꯜꯕꯨ ꯂꯩꯔꯗꯤ ꯑꯗꯨꯝ ꯂꯣꯏꯅ ꯌꯥꯔꯦ
ꯎꯝ ꯈꯤꯇꯪ ꯇꯧꯕꯗꯁꯨ ꯄꯩꯁꯥ ꯄꯩꯁꯥ ꯍꯣꯏ ꯄꯩꯁꯥ ꯌꯥꯎꯗ꯭ꯔꯗꯤ ꯍꯤꯡꯕ ꯌꯥꯗ꯭ꯔꯦ
ꯃꯥꯅꯦ ꯄꯩꯁꯥ ꯌꯥꯎꯗ꯭ꯔꯗꯤ
ꯍꯥꯏꯗꯤ ꯃꯤꯁꯤꯡꯗꯣ ꯂꯧꯕꯨꯛꯁꯤꯡꯗꯣ ꯁꯨꯅꯗ꯭ꯔꯕꯅꯤꯅ ꯑ ꯃꯦꯆꯤꯟ ꯈꯔ ꯇꯧꯔꯕꯅꯤꯅ ꯃꯦꯆꯤꯟ ꯂꯧ ꯄꯩꯁꯥ ꯄꯤꯕ ꯉꯝꯗꯕꯁꯤꯡꯗꯤ ꯃꯈꯣꯏ ꯃꯈꯣꯏ ꯈꯛꯇ ꯁꯨꯔꯦꯕ ꯑꯗꯣ ꯌꯥꯝ ꯋꯥꯕꯅꯦꯕ
ꯃꯥꯅꯦ ꯃꯦꯆꯤꯟ ꯍꯥꯏꯗꯤ ꯄꯣꯠ ꯑꯗꯨ ꯋꯥꯏꯕ ꯈꯣꯠꯄ ꯀꯩꯀꯥ ꯇꯧꯕꯋꯤ ꯆꯥꯔꯖꯇꯣ ꯑꯗꯨꯝ ꯍꯥꯏꯗꯤ ꯃꯥꯒꯤ ꯄꯩꯁꯥ ꯄꯤꯗ ꯌꯥꯝ ꯌꯥꯝ
ꯍꯣꯏ ꯌꯥꯝꯕꯅꯦꯍꯦ ꯑꯁ ꯂꯤꯁꯤꯡ ꯂꯤꯁꯤꯡ ꯃꯊꯛꯅꯤꯍꯦ ꯂꯧ ꯄꯨꯂꯞ ꯂꯣꯏꯕꯗ ꯂꯤꯁꯤꯡ ꯀꯌꯥ ꯀꯌꯥꯅꯣ ꯌꯥꯝ ꯆꯪꯅꯕꯅꯦ
ꯎꯝ
ꯉꯁꯤꯅ ꯈꯔ ꯁꯥꯕ ꯍꯦꯟꯕ ꯃꯥꯜꯂꯦ ꯉꯔꯥꯡꯗꯒꯤꯗꯤ
ꯑꯥ ꯉꯁꯤ ꯈꯔ ꯁꯥꯏ ꯌꯥꯥꯛꯄꯝ ꯌꯥꯎꯋꯦ ꯉꯁꯤꯗꯤ
ꯍꯣꯏ
ꯃꯥꯒꯤ ꯑꯇꯤꯌꯥ ꯑꯇꯤꯌꯥꯁꯨ ꯄꯨꯔꯥ ꯀ꯭ꯂꯤꯌꯥꯔ ꯑꯣꯏꯔꯦ ꯁꯤ ꯈꯪꯍꯧꯗꯅ ꯅꯣꯡ ꯍꯩꯊꯔꯛꯀꯅꯤ ꯎꯝ ꯃꯥꯗꯤ ꯆꯥꯏꯅꯤ ꯐꯖꯅ ꯑꯣꯏꯔꯅꯦꯦꯕ ꯍꯥꯏꯕꯗꯤ ꯃꯥꯒꯤ ꯅꯨꯡꯁꯥ ꯃꯌꯥꯁꯦ
ꯍꯣꯏ ꯅꯣꯏꯗꯤ ꯍꯩꯅꯧꯒꯨꯝꯕꯗꯤ ꯄꯥꯟꯗ꯭ꯔꯣ
ꯍꯩꯅꯧ ꯄꯥꯜꯂꯦ ꯆꯥꯏ
ꯅꯪꯁꯨ ꯍꯩ ꯄꯥꯝꯕ꯭ꯔꯥ
ꯍꯥ
ꯅꯪꯁꯨ ꯍꯩ ꯄꯥꯝꯕ꯭ꯔꯥ ꯍꯥꯏꯕ
ꯍꯩ ꯄꯥꯝꯃꯦ ꯑꯗꯣ ꯑꯁꯤꯟꯕꯗꯤ ꯍꯩꯅꯗꯦ ꯄꯥꯝꯗꯤ ꯄꯥꯝꯃꯦ ꯑꯗꯨ ꯑ ꯃꯌꯥꯝ ꯆꯥꯡ ꯉꯝꯗꯦꯕ
ꯁꯤꯟ ꯍꯩꯅꯧꯗꯤꯅꯦ ꯃꯨꯜꯂꯀꯥꯟꯗ ꯁꯤꯟꯕꯗꯨꯗꯤ ꯄꯥꯝꯗꯦꯕꯀꯣ ꯃꯨꯟꯗ꯭ꯔꯤꯉꯩꯗ ꯁꯤꯟꯕꯗꯨꯗꯤ ꯄꯥꯝꯃꯦ ꯃꯦꯜꯂꯒ ꯆꯥꯕꯗꯣ ꯑꯁ ꯍꯣꯏ ꯅꯨꯡꯆꯤꯠ ꯃꯅꯥꯒ ꯊꯥꯛꯑꯒ ꯆꯤꯅꯤꯒ ꯊꯥꯛꯑꯒ ꯑꯗꯨꯒ ꯈꯣꯏꯒꯤ ꯑꯃ ꯂꯩꯔꯤꯕꯀꯣ ꯎꯝ ꯀꯔꯤ ꯍꯪꯒꯥꯝꯗꯒꯤ ꯁꯨꯝ ꯊꯣꯛꯣꯔꯛꯄ ꯃꯍꯤ ꯑꯃ ꯂꯩꯌꯦꯕ
ꯑꯥ
ꯑꯗꯨꯒ ꯊꯝꯃꯒ ꯆꯥꯔꯗꯤ ꯑꯁ ꯍꯥꯏꯔꯅꯦꯍꯦ ꯌꯥꯝ ꯍꯥꯎꯕꯅꯦ ꯆꯥꯅꯤꯡꯈꯠꯂꯛꯑꯦꯅꯦ ꯍꯧꯖꯤꯛꯄꯨ ꯍꯥꯏꯔꯒ
ꯇꯤꯟ ꯆꯨꯝꯃꯕꯥ
ꯍꯣꯏ ꯑꯈꯣꯏꯗꯖꯨ ꯄꯥꯜꯂꯦꯕꯀꯣ ꯑꯗꯣ ꯍꯩꯅꯧꯗꯣ ꯃꯨꯟꯕꯗꯣ ꯁꯤꯜꯂꯦꯕ
ꯎꯝ ꯑꯗꯣ ꯅꯣꯏ ꯑꯗꯣꯝꯗꯒꯤꯗꯤ ꯏꯝꯐꯥꯜ ꯍꯥꯏꯒꯠꯂꯛꯄꯗ ꯍꯧꯖꯤꯛ ꯂꯝꯕꯤ ꯅꯨꯡ ꯀꯩꯝ ꯇꯧꯗꯕ꯭ꯔꯥ
ꯍꯣꯏ ꯂꯝꯕꯤ ꯌꯥꯝ ꯐꯔꯦ ꯍꯟꯗꯛꯇꯤ ꯂꯝꯕꯤ ꯁꯦꯝꯕꯗꯣ
ꯎꯝ ꯍꯥꯏꯗꯤ ꯃꯈꯥ ꯍꯥꯏꯗꯤ ꯁꯣꯝꯗ ꯑꯗꯨꯝ ꯗꯥꯏꯔꯦꯛ ꯂꯥꯛꯄ ꯌꯥꯕ ꯅꯠꯇ꯭ꯔꯕ
ꯌꯥꯏꯌꯦ
ꯎꯝ
ꯑꯈꯣꯏꯗꯤ ꯌꯥꯝ ꯂꯥꯞ ꯍꯣꯏ ꯂꯥꯞꯇꯤ ꯂꯥꯞꯄꯦ ꯑꯗꯨꯏꯁꯨ ꯌꯥꯝ ꯂꯥꯞꯄꯗꯤ ꯅꯠꯇꯦꯗ ꯑꯗꯨꯝ ꯏꯝꯐꯥꯜꯒ ꯑꯩꯈꯣꯏ ꯃꯥꯅꯦ
ꯈꯥꯎꯗꯒꯤ ꯀ꯭ꯌꯥꯝ ꯆꯠꯂꯤꯒꯦ
ꯑꯣ ꯅꯛꯕꯅꯤꯗ ꯗꯣ
ꯎꯝ ꯄꯨꯈꯥꯎꯔꯣꯝꯕꯨꯗꯤ ꯆꯠꯂꯦ ꯄꯨꯈꯥꯎꯔꯣꯝꯗꯤ ꯆꯠꯂꯦ ꯑꯗꯣ ꯑꯥ ꯃꯊꯛꯇꯤ ꯆꯠꯇ꯭ꯔꯤ
ꯑꯣ ꯑꯁ ꯍꯧꯖꯤꯛꯇꯤ ꯃꯊꯛꯇ ꯆꯤꯡꯗ ꯀꯥꯕ ꯌꯥꯗ꯭ꯕꯅꯦ꯫
ꯎꯝ ꯑꯈꯣꯏ ꯆꯠꯄ ꯎꯄꯥꯏ ꯂꯩꯥꯇ꯭ꯔꯦ
ꯍꯣꯏ ꯀꯩꯊꯦꯜꯃꯥꯟꯕꯤꯗꯒꯤ ꯑꯗꯨꯝ ꯌꯥꯗ꯭ꯔꯥꯕꯅꯦ꯫
ꯎꯝ ꯑꯃꯨꯛ ꯑꯃꯨꯛ ꯑꯈꯣꯏ ꯑꯁꯣꯝꯒꯤ ꯀꯩꯕꯥ ꯀꯣꯏꯔꯦꯡꯒꯩꯔꯨꯝ ꯁꯦꯛꯃꯥꯏ ꯂꯥꯏꯟꯗ ꯂꯩꯕ ꯀꯥꯟꯇꯣ ꯗꯥꯝꯗ ꯃꯔꯛ ꯃꯔꯛ ꯆꯠꯂꯦ꯫
ꯑꯣ ꯅꯣꯏꯗꯤ ꯌꯥꯝ ꯀꯣꯏꯕ ꯆꯠꯄ ꯃꯥꯜꯂꯦꯀꯣ
ꯍꯥ
ꯅꯣꯏꯗꯤ ꯀꯣꯏꯕ ꯌꯥꯝ ꯆꯠꯄ ꯃꯥꯜꯂꯦ ꯍꯥꯏꯕ
ꯏ꯭ꯁ ꯀꯗꯥꯏꯗ ꯌꯥꯝ ꯆꯠꯇꯦꯗ ꯆꯠꯐꯝ ꯂꯩꯇ꯭ꯔꯦꯗ ꯀꯣꯏꯕꯝꯒ꯫
ꯅꯣꯏ ꯄꯥꯈꯪꯁꯤꯡꯗꯤ ꯀꯣꯏꯕ ꯌꯥꯝ ꯆꯠꯄꯅꯤꯗ꯫
ꯎꯝ ꯆꯠꯄꯨꯗꯤ ꯑꯗꯨꯝ ꯆꯠꯂꯦ ꯏꯃꯥꯟꯅꯕ ꯒꯩꯒ꯫ ꯑꯦ ꯅꯣꯏ ꯂꯩꯁꯥꯕꯤꯅꯕꯨ ꯍꯦꯟꯕꯅꯤꯗ꯫
ꯑꯣ ꯅꯣꯏꯅ ꯁꯨꯃꯥꯏꯟ ꯆꯠꯄꯀꯣ ꯑꯈꯣꯏꯅꯅꯦ ꯈꯨꯟꯒꯤ ꯂꯩꯁꯥꯕꯤꯁꯤꯡ ꯄꯥꯈꯪꯁꯤꯡ ꯐꯝꯃꯤꯟꯅꯔꯒ ꯁꯤꯡꯖꯨꯒꯨꯝꯕ ꯍꯩꯒꯤ ꯑ ꯍꯩꯒꯨꯝꯕ ꯑꯗꯨꯃꯥꯏꯅ ꯐꯝꯃꯤꯟꯅꯔꯒ ꯑꯗꯨꯝ ꯆꯥ ꯆꯥꯃꯤꯟꯅꯌꯦ ꯁꯟꯗꯦ ꯁꯟꯗꯦꯒꯨꯝꯕꯗꯀꯣ ꯑꯇꯩ ꯃꯇꯝꯗꯗꯤ ꯈꯣꯏꯁꯨ ꯁꯪꯅꯥꯗꯦꯕ ꯃꯁꯥ ꯃꯁꯥꯒꯤ ꯊꯕꯛ ꯂꯩꯕꯅꯤꯅ ꯁꯟꯗꯦꯗꯨꯗꯤ ꯑꯩꯈꯣꯏꯗꯤ ꯑꯣꯐ ꯑꯣꯏꯌꯦꯅꯀꯣ꯫ ꯗꯨꯒꯤ ꯁꯟꯗꯦꯗ ꯂꯥꯛꯑꯗꯤ ꯑꯁ ꯑꯥꯝ ꯑꯌꯨꯛꯇꯒꯤ ꯊꯣꯛꯈꯤꯕꯗꯣ ꯅꯨꯡꯗꯥꯡꯗ ꯍꯜꯂꯛꯀꯅꯤ ꯌꯨꯝ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
ꯎ ꯎꯝ ꯆꯥꯛ ꯆꯥꯊꯣꯛꯑꯒ ꯊꯣꯛꯂꯛꯈꯤꯕꯗꯣ ꯅꯨꯡꯗꯥꯡꯒꯤ ꯆꯥꯛ ꯆꯥꯅꯤꯉꯥꯏ ꯑꯃꯨꯛ ꯍꯜꯂꯛꯑꯅꯤ ꯏꯃꯥꯟꯅꯕꯤꯁꯤꯡꯒ ꯀꯣꯏꯔꯅꯤ ꯑꯗꯨꯏꯁꯨ ꯃꯄꯥꯟꯗꯤ ꯊꯣꯛꯇꯦꯗ ꯈꯨꯟꯒꯤ ꯃꯅꯨꯡꯗꯀꯣ꯫
ꯎꯝ ꯅꯍꯥ ꯑꯣꯏꯔꯤ ꯀꯥꯟꯗ ꯑꯗꯨꯝ ꯁꯤꯒꯤ ꯅꯨꯡꯉꯥꯏꯔꯤꯁꯤꯡꯁꯦ ꯍꯌꯦꯡꯌꯥꯏ ꯑꯍꯟ ꯑꯣꯏꯔꯗꯤ ꯑꯃꯨꯛ ꯐꯪꯉꯣꯏꯗꯣꯏꯅꯤ꯫